ꯈꯜ ꯇꯥꯕ꯭ꯔꯣ ꯇꯥꯗ꯭ꯔꯣ
ꯍꯨꯡ
ꯎꯝ ꯇꯥꯔꯦ ꯇꯥꯔꯦ ꯅꯦꯠꯋꯥꯛ ꯈꯤꯇꯪ ꯅꯨꯡꯉꯥꯏꯇꯕꯒꯤ ꯑꯩꯈꯣꯏꯒꯤ ꯋꯥ ꯉꯥꯡꯕ ꯃꯇꯝꯗ ꯋꯥꯆꯞ
ꯇꯥꯔꯤꯕꯣ
ꯋꯥꯆꯞꯀꯤ ꯇꯥꯏꯞꯇ ꯑꯩꯈꯣꯏꯒꯤ ꯑ ꯋꯥ ꯑꯝ ꯉꯥꯡꯉ ꯉꯥꯏꯍꯥꯛ ꯉꯥꯏꯍꯥꯛ ꯂꯩꯔꯒ ꯌꯧꯕꯤꯗꯣ ꯑꯗꯨꯃꯥꯏꯅ ꯈꯔ ꯇꯧꯋꯦ ꯑꯗꯩꯅꯤ
ꯑꯣ ꯈꯤꯇꯪ ꯊꯦꯡꯕ
ꯍꯣ ꯍꯣꯏ ꯍꯣꯏ ꯁꯦꯀꯦꯟ ꯑꯃꯃꯨꯛ ꯊꯦꯡꯊꯕ ꯑꯗꯨꯒꯤꯅꯤ
ꯑꯗꯣ ꯍꯨꯖꯤꯛꯇꯤ ꯐꯖꯟꯅ ꯇꯔꯕ ꯅꯠꯇ꯭ꯔꯣ
ꯎꯝ ꯍꯧꯖꯤꯛꯀꯤ ꯑꯗꯨꯃꯥꯏꯅ ꯐꯖꯅꯗꯤ ꯇꯥꯏꯌꯦ ꯑꯗꯨꯒ ꯁꯦꯀꯦꯟ ꯑꯃ ꯃꯨꯛ ꯊꯦꯡꯗꯕꯗꯣ ꯑꯗꯨꯃꯥꯏꯅ ꯇꯧꯋꯦꯕ ꯑꯗꯨꯅꯤꯗ
ꯑꯥ ꯑꯩꯅꯅꯦ ꯊꯥꯒꯤꯕꯅꯦ ꯌꯦꯡ ꯉꯨꯅꯦ ꯅꯪ ꯀꯩꯅꯣꯗ ꯑꯥ ꯉꯥꯀꯤꯆꯧ ꯍꯥꯏꯗꯨ ꯊꯥꯈꯤꯕꯅꯦ
ꯎꯝ ꯆꯨ ꯑꯣ ꯈꯪꯉꯤ ꯈꯪꯉꯤ ꯁꯤꯁꯦ
ꯑꯥ ꯗꯨ ꯉꯥꯗꯣ ꯂꯤꯟ ꯃꯥꯟꯗ꯭ꯔꯣ ꯃꯁꯛꯇꯣ
ꯎꯝ ꯈꯪꯗꯦꯗ
ꯍꯦ ꯂꯤꯟ ꯃꯀꯨꯒꯤ ꯇꯥꯏꯞ ꯇꯧꯋꯤꯗꯨꯗꯤ
ꯀꯩꯅꯣꯒꯤ ꯎꯝ ꯇꯨꯔꯦꯟꯒ ꯂꯩꯕ ꯃꯐꯝꯁꯤꯡ ꯍꯥꯏꯇꯥꯔꯦ ꯑꯗꯨꯗꯗꯤ ꯌꯥꯝ ꯐꯪꯅꯔꯝꯒꯅꯤꯌꯦ ꯏꯟꯒ ꯁꯣꯟ ꯕ ꯀꯥꯟꯗ ꯑꯗꯨꯝ ꯐꯥꯔꯝꯒꯅꯤꯌꯦ ꯑꯁꯤꯒꯨꯝꯕ ꯉꯥꯁꯦ ꯍꯥꯏꯕꯗꯤ ꯑꯦ ꯏꯟ ꯊꯥꯕꯗꯁꯨ ꯑꯗꯨꯝ ꯉꯥꯥꯁꯦ ꯗꯨꯝ ꯐꯥꯅꯕꯅꯦꯕ ꯑꯗꯨꯗꯨꯅ ꯑꯥ ꯅꯣꯡꯒ ꯆꯨꯀꯥꯟꯗꯗꯤ ꯌꯥꯝ ꯐꯥꯔꯝꯒꯅꯤ ꯃꯁꯦ
ꯐꯔꯝ ꯐꯥꯅꯩ ꯐꯥꯅꯩ ꯈꯪꯍꯩꯒ ꯍꯩꯗꯕꯗꯣ
ꯎꯝ ꯎꯝ ꯑꯗꯨꯗꯤ ꯐꯥꯔꯝꯒꯅꯤ
ꯑꯗꯣ ꯍꯧꯖꯤꯛꯀꯥꯟꯁꯦ ꯅꯣꯡꯁꯤꯡ ꯆꯨꯕ ꯃꯇꯝꯅꯤ ꯑꯗ ꯅꯣꯡꯁꯤ ꯖꯤꯔꯤ ꯖꯤꯔꯤ ꯖꯤꯔꯤ ꯆꯨꯕꯗꯤ ꯇꯧꯗꯦꯀꯣ
ꯅꯣꯡꯁꯦ ꯆꯨꯕꯁꯦ ꯑꯩꯅ ꯄꯥꯈꯠꯂꯤꯁꯦ ꯃꯆꯤꯠ ꯃꯆꯤꯠ ꯆꯨꯕꯁꯤꯗ ꯑꯥꯝ ꯀꯩꯅꯣ ꯑꯥ ꯑꯩꯅ ꯑꯌꯨꯛ ꯑꯌꯨꯛ ꯁ꯭ꯀꯨꯜ ꯆꯠꯄꯗꯣ ꯍꯨꯖꯤꯛ ꯖꯤꯛ ꯁ꯭ꯀꯨꯜ ꯆꯠꯄꯁꯤꯗ ꯁ꯭ꯀꯨꯜ ꯆꯠꯂꯝꯗꯥꯏꯁꯤꯗ ꯅꯣꯡꯁꯨ ꯆꯨꯁꯜꯂꯛꯀꯗ꯭ꯔ ꯈꯪꯆꯨ ꯆꯨꯁꯜꯂꯛꯑꯗꯤ ꯑꯩꯁꯦ ꯄꯦꯔꯥ ꯄꯥꯈꯠꯂꯤꯕ ꯁꯦ ꯑꯥ ꯇꯥꯏꯃꯤꯡ ꯆꯞ ꯆꯥꯅꯒ ꯆꯨꯔꯛꯑꯗꯤ ꯑꯁ ꯒꯥꯔꯤ ꯑꯆꯧꯕꯗꯣ ꯐꯖꯟ ꯊꯧꯕꯗꯣ ꯇ꯭ꯔꯤꯛ ꯅꯥꯟꯅ ꯑꯝꯇꯪ ꯊꯧꯔꯨꯕꯗꯒꯤ ꯊꯧꯕ ꯁꯨꯨꯛꯁꯪ ꯁꯪꯗ ꯂꯩꯔꯦꯗꯅ ꯍꯧꯖꯤꯛꯁꯤꯁꯨ ꯑꯩꯁꯦ ꯍꯣꯔꯦꯟ ꯅꯨꯡꯊꯤꯟ
ꯅꯪ ꯆꯠꯄꯅꯤꯅ ꯂꯝꯁꯥꯡ ꯆꯠꯄꯅꯤꯅ ꯁꯨꯝ ꯊꯧꯔꯀꯥꯟꯗ ꯍꯩꯔꯛꯀꯅꯤꯌꯦ ꯅꯪꯒꯤ ꯂꯝꯕꯤꯗꯣ
ꯍꯣꯏ ꯑꯗꯣ ꯈꯇꯪ ꯈꯨꯂꯣꯏ ꯈꯨꯠꯂꯣꯏꯕꯗꯣ ꯁꯨꯝ ꯈꯨꯠꯂꯣꯏꯗ꯭ꯔꯤ ꯇꯣꯏꯅꯦ ꯍꯥꯏꯗꯤ ꯈꯤꯇꯪ ꯀꯟꯅ ꯊꯧꯕꯗꯣ ꯑꯗꯨ ꯉꯝꯗ꯭ꯔꯤꯕꯀꯣ ꯒ꯭ꯌꯥꯔ ꯇꯨ ꯊ꯭ꯔꯤ ꯁ꯭ꯋꯥꯏꯐꯧꯇꯪ ꯊꯧꯗ ꯉꯥꯏ ꯍꯥꯏꯔꯤꯕ ꯐꯣꯔꯒꯨꯝꯕ ꯌꯧ ꯉꯝꯃꯒꯗꯤ ꯐꯣꯔꯒꯨꯝꯕ ꯌꯧꯔꯒ ꯃꯐꯝꯁꯨ ꯂꯩꯇꯕ ꯇꯧꯕꯕꯨꯗꯤ ꯑꯩꯅ ꯐꯣꯔ ꯄꯥꯅꯤꯡꯉꯥꯏ ꯃꯐꯝ ꯂꯩꯇꯕ ꯑꯩꯅ ꯊꯧꯔꯤ
ꯍꯣꯏ ꯍꯣꯏ ꯍꯣꯏ ꯑꯗꯨꯅꯅꯤꯗꯅ ꯑ ꯑꯅꯤꯁ ꯁꯥꯡꯅ ꯊꯧꯔꯀꯥꯟ ꯐꯣꯔ ꯄꯥꯟꯕ ꯌꯥꯅꯤ ꯑꯗꯨꯒ ꯑꯗꯨꯝ ꯊꯧꯕ ꯌꯥꯅꯤ ꯐꯥꯏꯚ ꯄꯥꯟꯕ ꯌꯥꯅꯤ ꯑꯗꯨꯝ ꯀꯟꯅ ꯊꯧꯕ ꯃꯄꯥꯟꯗꯗꯤꯀꯣ
ꯑꯗꯒꯤꯗꯤ ꯑꯗꯒꯤꯗꯤ ꯀꯩꯅꯣꯒꯤ ꯗꯤ ꯑꯃꯨꯛ ꯑꯥꯒꯤ ꯁ꯭ꯀꯨꯜꯗꯨꯒꯤꯗꯤ ꯍꯦꯛꯇ ꯒꯥꯔꯤꯁꯦ ꯀ꯭ꯔꯤꯛ ꯀ꯭ꯔꯤꯛ ꯏꯟꯅꯕꯤꯅꯦꯕ ꯒꯥꯔꯤꯁꯦ ꯃꯤ ꯃꯃ ꯃꯃꯥꯏ ꯂꯩꯊꯣꯛ ꯂꯩꯁꯤꯅꯁꯨ ꯑꯣꯏꯔꯦ ꯑꯗꯨꯒ ꯎꯝ ꯀꯩ ꯍꯥꯏꯅꯤ ꯆꯪꯉꯝꯗꯥꯏꯒꯤ ꯁ꯭ꯀꯨꯜ ꯆꯪꯉꯝꯗꯥꯏꯒꯤꯁꯦ ꯑꯉꯥꯡ ꯁ꯭ꯀꯨꯜ ꯀꯥꯕ ꯍꯥꯏꯔꯦꯗꯅ ꯃꯤ ꯈꯨꯌꯥꯝ ꯑꯃꯅꯤꯗꯅꯀꯣ ꯑꯉꯥꯡ ꯉꯛꯇꯅꯤꯗꯅ ꯑꯗꯨꯗꯨꯅ ꯃꯗꯨꯗ ꯑꯩ ꯍꯩꯇꯕ ꯈꯣꯠꯇ ꯇꯧꯅꯤꯡꯗ꯭ꯔꯦ
ꯆꯨꯝꯃꯤꯅꯦ ꯑꯗꯨ ꯑꯣꯔꯒꯅ ꯅꯪ ꯗ꯭ꯔꯥꯏꯚꯤꯡ ꯁ꯭ꯀꯨꯜꯗ ꯇꯝꯒꯦ ꯇꯝꯊꯣꯛꯑꯣ ꯑꯗꯨꯃꯥꯏꯅ ꯇꯤꯠ ꯇꯤꯠ ꯇꯝꯕꯗꯣ ꯐꯔꯛ ꯌꯥꯝ ꯇꯥꯕꯅꯤ
ꯌꯥꯔꯦꯍꯦ ꯃꯇꯝ ꯁꯪꯗꯕꯩ ꯋꯥꯅꯤ ꯑꯩ ꯊꯧꯕꯗꯤ ꯊꯧꯋꯦ ꯏꯊꯟꯗ ꯑꯗꯨꯝ ꯁꯤꯗꯒꯤ ꯃꯥꯏ ꯂꯩꯊꯣꯛꯑꯒ ꯊꯧꯗꯣꯛꯄ ꯈꯣꯠꯄ ꯇꯧꯔ ꯄꯣꯠꯅꯤ
ꯑꯗꯨ ꯑꯣꯏꯇꯥꯔꯗꯤ ꯅꯪꯅ ꯈꯔ ꯊꯧꯔꯀꯥꯟꯗ ꯅꯪ ꯐꯖ ꯐꯔꯛꯀꯅꯤꯌꯦ
ꯃꯥꯅꯦ ꯑꯗꯨ ꯍꯥꯏꯗꯤ ꯇꯣꯏꯅ ꯊꯧꯃꯟꯗꯕꯒꯤ ꯀꯤꯕꯗꯣ ꯅꯍꯥꯟ ꯑꯩꯗꯣ ꯁ꯭ꯀꯨꯜ ꯄꯨꯕ ꯍꯧ ꯅꯨꯃꯤꯠ ꯑꯗꯒꯤꯗꯤ ꯁ꯭ꯀꯨꯜ ꯄꯨꯗꯧꯕ ꯅꯣꯡ ꯅꯤꯅꯤ ꯋꯥꯠꯂꯤꯉꯥꯏꯗ ꯊꯧꯒꯤꯗ꯭ꯔꯕꯅꯤꯗꯅꯀꯣ ꯀꯩꯒꯨꯝꯕ ꯑꯩꯅ ꯆꯌꯣꯜꯃꯨꯛꯇ ꯐꯖꯅ ꯑꯗꯨꯝ ꯃꯊꯪ ꯃꯊꯪ ꯃꯊꯪ ꯊꯧꯔꯝꯕ ꯑꯣꯏꯇꯥꯥꯔꯗꯤ ꯑꯩꯁꯨ ꯀꯟꯐꯤꯗꯦꯟꯁꯇꯣ ꯂꯩꯒꯗꯕ ꯑꯗꯨꯏꯅꯦ ꯑꯗꯣ ꯑꯩꯁꯦ ꯍꯣꯔꯦꯟꯂꯥ ꯍꯌꯦꯡꯂ ꯏꯊꯟꯗ ꯑꯝꯇꯪ ꯊꯧꯗꯣꯛꯀ ꯇꯧꯒꯦꯗꯧꯕꯅꯤ ꯑꯗꯣ ꯃꯇꯝꯁꯦ ꯑꯗꯨꯝ ꯁꯪꯗ꯭ꯔꯦꯗꯅꯀꯣ ꯑꯗꯨꯅꯤꯗ ꯉꯁꯥꯏꯌꯁꯤꯁꯨ ꯊꯧꯗꯣꯛꯀꯦ ꯇꯧꯔꯒ ꯅꯣꯡꯗꯨꯁꯨ ꯀꯟꯅ ꯆꯨꯕꯗꯨꯗ ꯑꯩꯁꯨ ꯇꯜꯂꯕ ꯑꯗꯣ ꯍꯧꯖꯤꯛ ꯆꯦꯡ ꯉꯍꯥꯛ ꯂꯩꯔꯒ ꯑꯩꯁꯦ ꯑꯝꯇꯪ ꯊꯧꯗꯣꯛꯎꯁꯤꯔꯅꯗꯤ ꯈꯜꯂꯤꯅꯤ ꯑꯗꯨꯅ ꯅꯣꯡꯁꯤꯁꯨ ꯑꯃꯨꯛ ꯃꯪꯁꯤꯜꯂꯛꯑꯦ
ꯑꯩꯁꯨ ꯑꯩꯈꯣꯏ ꯒꯥꯔꯤꯁꯤꯗ ꯑ ꯂꯤꯁꯤꯡ ꯑꯅꯤ ꯆꯥꯝꯃꯉꯥ ꯄꯤꯊꯣꯛꯑ ꯇꯝꯒꯦ ꯇꯧꯕꯅꯦꯕ ꯃꯤꯉꯣꯟꯗ ꯍꯥꯏꯗꯤ ꯏꯁꯥꯏ ꯒꯔꯤ ꯑꯣꯏꯅ ꯄꯨꯊꯣꯛꯑꯒ
ꯅꯪꯒꯤꯗꯣ ꯅꯪ ꯅꯆꯦ ꯑꯗꯨꯝ ꯇꯝꯍꯜꯂꯣ ꯀꯩꯗꯧꯔꯒꯦ
ꯑꯦ ꯌꯥꯗꯦ ꯍꯩꯇꯦ ꯃꯣꯏ ꯇꯝꯕꯤꯌꯨ ꯍꯥꯏꯕ ꯌꯥꯗꯦ ꯍꯩꯇꯦ ꯃꯣꯏ ꯑꯣꯏ ꯍꯩꯖꯗꯦꯕ ꯑꯩꯗꯤ ꯂꯣꯏ ꯍꯩꯔꯦ ꯀꯩꯅꯣ ꯊꯧꯕꯁꯨ ꯐꯩꯌꯦ
ꯑꯗꯨꯗ ꯀꯩꯅꯣ ꯍꯩꯇ꯭ꯔꯤꯁꯦ
ꯑꯥ ꯁꯝꯅ ꯍꯥꯏꯔꯒ ꯃꯃꯥꯏ ꯂꯩꯊꯣꯛ ꯂꯩꯁꯤꯟ ꯃꯅꯤꯡ ꯍꯟꯗꯣꯛ ꯍꯟꯖꯤꯟ
ꯃꯅꯤꯡ ꯍꯟꯕ ꯑꯝꯇ ꯊꯧꯗ꯭ꯔꯤꯕꯣ
ꯃꯅꯤꯡ ꯍꯟꯕ ꯊꯧꯗ꯭ꯔꯤꯕ ꯑꯗꯨꯒꯨꯝꯕꯗꯣ ꯇꯥꯛꯄꯤꯌꯨ ꯍꯥꯏꯕꯗ ꯑꯩꯈꯣꯏ ꯑꯈꯣꯢ ꯆꯦꯗꯣ ꯍꯩꯇꯦꯕ ꯍꯩꯇꯦ ꯍꯥꯏꯕꯗꯤ ꯃꯥ ꯃꯁꯥꯃꯛꯁꯨ ꯒꯥꯔꯤ ꯃꯅꯤꯡ ꯍꯟꯕꯁꯦ ꯌꯥꯝ ꯇꯣꯏ ꯇꯧꯗ꯭ꯔꯤꯕ ꯊꯦꯡꯅ ꯗ꯭ꯔꯤꯕ ꯌꯥꯝ ꯇꯣꯏꯅ ꯑꯗꯨꯝ ꯏꯁꯇ꯭ꯔꯦꯠꯇ ꯊꯧꯔꯒ ꯈꯥꯝꯃꯒ ꯑꯗꯨꯝ ꯂꯩꯕꯒꯤ ꯃꯑꯣꯡꯗꯨꯅꯦꯕ ꯍꯥꯏꯗꯤ ꯄꯣꯠ ꯍꯥꯏꯕꯁꯤ ꯇꯧꯔ ꯇꯧꯔꯒ ꯑꯔꯨ ꯑꯔꯨꯕ ꯀꯩꯅꯣꯁꯦ ꯊꯦꯡꯅꯔꯛꯀꯗꯨꯏꯅꯤꯗꯅ
ꯑꯍꯥꯟꯕꯗ ꯒꯥꯔꯤꯗꯣ ꯀꯟꯇ꯭ꯔꯣꯜ ꯇꯧꯕꯗꯨꯅꯦꯕ ꯃꯔꯨ ꯑꯣꯏꯔꯤꯁꯦ ꯑꯩꯈꯣꯏꯅ ꯏꯁꯥꯅ ꯒꯥꯔꯤ ꯀꯟꯇ꯭ꯔꯣꯜ ꯇꯧꯕꯕꯨ ꯉꯝꯒ꯭ꯔꯒꯗꯤ ꯉꯁꯥꯏꯒꯤ ꯁ꯭ꯇꯦꯞ ꯃꯌꯥꯝꯗꯣ ꯃꯤ ꯆꯤꯜꯂꯛꯄꯒꯤ ꯑꯉꯝꯕ ꯀꯥꯕꯒꯤ ꯃꯅꯤꯡ ꯍꯟꯕꯒꯤ ꯄꯥꯛꯀꯤꯡ ꯇꯧꯕꯒꯤ ꯃꯌꯥꯝꯁꯤꯗꯤ ꯐꯦꯁ ꯇꯧꯔꯛꯀꯗꯨꯏꯅꯦꯕ ꯇꯞ ꯇꯞꯅ ꯑꯗꯨ ꯒꯥꯔꯤ ꯀꯟꯇ꯭ꯔꯣꯜ ꯇꯧꯕ ꯉꯝꯗ꯭ꯔꯤ ꯐꯥꯎꯗꯤ ꯑꯗꯨ ꯃꯌꯥꯝꯗꯣ ꯇꯝꯃꯨꯕꯗ ꯌꯥꯔꯣꯏꯗꯨꯏꯅꯦꯕ
ꯎꯝ
ꯑꯩ ꯆꯨꯝꯅ ꯊꯧꯕꯗꯤ ꯍꯩꯌꯦꯕꯀꯣ ꯑꯁꯥꯡꯕ ꯒꯥꯔꯤꯕꯧ ꯊꯧꯔꯦꯕ ꯑꯩꯀꯣ ꯑꯗꯨꯒ ꯁꯦꯡꯅ ꯍꯥꯏꯔ ꯒ ꯆꯨꯝꯅ ꯊꯧꯕ ꯉꯥꯛꯇꯅ ꯌꯥꯗꯦꯕ
ꯍꯣꯏ ꯑꯗ ꯑꯩꯅ ꯑꯩꯅ ꯑꯩꯅ ꯑꯩꯁꯨ ꯈꯜꯂꯤꯁꯦ ꯌꯥꯝ ꯆꯨꯝꯅ ꯂꯝꯁꯥꯡ ꯊꯧꯕ ꯅꯠꯇꯕꯤꯗ ꯑꯆꯤꯟꯕꯒꯨꯝꯕꯗ ꯈꯣꯏꯒꯤ ꯇ꯭ꯔ ꯖꯥꯝꯒꯨꯝꯕ ꯇ꯭ꯔꯥꯐꯤꯛ ꯖꯥꯝ ꯑꯣꯏꯕꯒꯨꯝꯕ ꯑꯗꯨꯒꯨꯝꯕꯒꯤ ꯒꯥꯔꯤ ꯈꯨꯊꯧꯗꯨꯒ ꯑꯗꯨꯒ ꯄꯥ꯭ꯔꯛꯀꯤꯡ ꯒꯤ ꯒꯥꯔꯤ ꯈꯨꯊꯝꯁꯤꯒ ꯄꯥ꯭ꯔꯛꯀꯤꯡꯒꯤꯁꯤꯒ ꯁꯤꯅꯤ ꯁꯤ ꯈꯛꯇꯅꯦ ꯑꯩꯅ ꯍꯧꯖꯤꯛ
ꯃꯗꯨ ꯃꯔꯨꯅꯦ ꯍꯌꯦꯡ ꯑꯩꯅ ꯊꯕꯛ ꯑꯃ ꯆꯠꯊꯣꯛꯑꯒ ꯄꯥ꯭ꯔꯛ ꯇꯧ ꯉꯝꯗ꯭ꯔꯗꯤ ꯐꯩꯅ ꯈꯥꯝꯖꯤꯜꯂꯨꯔꯗꯤ ꯃꯤ ꯃꯃꯥꯡꯗ
ꯄꯥꯛ ꯇꯧꯔꯦ ꯈꯜꯂꯣꯅꯦ ꯁꯝꯅ ꯍꯥꯏꯔꯕꯗ ꯎꯝ ꯊꯥꯕꯜ ꯆꯣꯡꯕꯒꯨꯝꯕꯗ ꯄꯥꯛ ꯇꯧꯔꯦ ꯈꯜꯂꯣꯅꯦ ꯅꯨꯡꯗꯥꯡ ꯑꯣꯏꯔꯦ ꯈꯜꯂꯣꯅꯦ ꯃꯃꯥꯏ ꯂꯩꯊꯣꯛꯒ ꯂꯥꯛꯀꯗꯣꯏꯅꯤ ꯃꯃꯥꯏ ꯂꯩꯊꯣꯛ ꯐꯝꯁꯤꯁꯨ ꯌꯥꯝ ꯄꯤꯛꯄ ꯃꯐꯝ ꯑꯣꯏꯇꯥꯔꯗꯤ ꯑꯗꯨꯃꯥꯏꯅ ꯇꯧꯕ ꯊꯦꯡꯅꯒ꯭ꯔꯦꯕ ꯏꯃꯥꯟꯅꯕ ꯑꯃ ꯑꯗꯨꯃꯥꯏꯅ ꯆꯠꯃꯤꯟꯅꯔꯒ ꯊꯥꯕꯜ ꯆꯣꯡ ꯆꯠꯃꯤꯟꯅꯔꯒ ꯃꯥꯗꯣ ꯃꯃꯥꯏ ꯂꯩꯕꯗ ꯑ ꯄꯨꯊꯒꯦꯅ ꯈꯤꯇꯪ ꯉꯥꯏꯕ ꯑꯗꯨꯗ ꯕ꯭ꯔꯣꯗ ꯊꯧꯖꯟꯈꯤꯕ ꯑꯗꯨꯃꯥꯏꯅ ꯇꯧꯕ ꯊꯦꯡꯅꯩꯌꯦꯕ ꯑꯗ ꯇꯣꯏꯅ ꯊꯧꯕꯩ ꯃꯈꯥ ꯄꯣꯜꯂꯦ ꯃꯁꯦ ꯅꯨꯡꯇꯤꯒꯤ ꯍꯦꯛ ꯊꯧꯔꯕ ꯅꯪꯅ ꯑꯗꯨꯏ ꯇꯥꯔꯗꯤ ꯉꯝꯅꯤ ꯅꯪ ꯑꯌꯨꯛ ꯑꯌꯨꯛ ꯍꯧꯒꯠꯂꯛꯒ ꯑꯗꯨꯝ ꯊꯧꯗꯣꯛꯎ ꯀꯩꯗꯧꯔ
ꯎꯝ ꯑꯗꯣ ꯊꯧꯗꯣꯛꯀꯦ ꯇꯧꯕꯅꯦ ꯑꯩꯈꯣꯏ ꯀꯥꯡꯕꯨꯁꯦ ꯆꯠꯃꯤꯟꯅꯁꯦ ꯌꯥꯗꯦꯅꯦꯍꯦ ꯅꯪꯕꯨ ꯊꯕꯛ ꯆꯤꯜꯂꯦꯒ ꯑꯗꯨ ꯇꯧꯋꯦꯒ ꯅꯨꯃꯤꯠ ꯈꯔꯅꯤ ꯇꯝꯕꯗꯨꯕꯧꯇꯅꯦ ꯑꯁ ꯋꯥꯔꯨ ꯅꯣꯡꯖꯨ ꯑꯣꯏ ꯑꯗꯨꯗꯨꯅꯅꯦ ꯃꯁꯥ ꯃꯁꯥꯒꯤ ꯊꯕꯛ ꯁꯨ ꯂꯩꯅꯕꯒꯤꯀꯣ ꯑꯩꯅ ꯈꯜꯂꯤꯁꯦ ꯗ꯭ꯔꯥꯏꯚꯤꯡ ꯁ꯭ꯀꯨꯜꯒꯤ ꯃꯤ ꯑꯃ ꯅꯦꯛꯑꯦꯗꯅ ꯃꯣꯏ ꯇꯦꯟ ꯗꯦꯖꯇ ꯇꯨ ꯊꯥꯎꯖꯟ ꯐꯥꯏꯚ ꯍꯟꯗ꯭ꯔꯦꯠ ꯄꯤꯌꯨ ꯍꯥꯏꯌꯦꯕꯀꯣ
ꯎꯝ
ꯑꯩꯅ ꯒꯥꯔꯤ ꯄꯨꯊꯣꯛꯆꯔꯒ ꯑꯗꯨꯗ ꯇꯝꯃꯒꯦ ꯇꯧꯕ ꯑꯩꯅ ꯈꯜꯂꯤꯁꯦ ꯍꯥꯏꯗꯤ ꯏꯁꯥꯒꯤ ꯒꯥꯔꯤꯗꯨꯗꯁꯨ ꯍꯩꯍꯧꯔꯦ ꯈꯨꯂꯣꯏꯍꯧꯔꯦꯗꯅ ꯑꯗꯨꯒ ꯃꯣꯏꯒꯤ ꯇꯝꯕ ꯃꯇꯝꯗꯗꯤ ꯑꯩꯠ ꯍꯟꯗ꯭ꯔꯦꯠꯇ ꯇꯝꯃꯦꯕ
ꯀꯩ ꯂꯝꯗꯒꯤ ꯃꯤ ꯀꯩ ꯂꯝꯗꯒꯤ ꯑꯣꯏꯗꯣꯏꯅꯣ ꯀꯩꯅꯣꯁ
ꯑꯣꯇꯣ ꯑꯣꯇꯣ ꯒ꯭ꯌꯥꯔ ꯇꯧꯗꯦ ꯁꯤ ꯃꯣꯏ ꯂꯥꯛꯆꯗꯣꯏꯅꯦ ꯃꯣꯏ ꯒꯥꯔꯤ ꯃꯆꯥ ꯑꯝ ꯀꯣ ꯂꯥꯛꯆꯔꯅꯤꯗꯅ
ꯑꯗꯨꯒ ꯑꯌꯨꯛꯇ ꯑꯩꯅ ꯑꯌꯨꯛ ꯇꯝꯁꯦ ꯍꯥꯏꯕ꯭ꯔ ꯅꯨꯡꯗꯤꯟ ꯇꯝꯁꯦ ꯍꯥꯏꯕ꯭ꯔ ꯑꯩꯒꯤ ꯁꯪꯕ ꯇꯥꯏꯃꯤꯡ ꯌꯦꯡꯉꯅꯤꯗꯅ ꯑꯗꯨꯒ ꯇꯦꯟ ꯗꯦꯖꯇ ꯂꯤꯁꯤꯡ ꯑꯅꯤ ꯆꯧꯉꯥ ꯑꯗꯨꯝ ꯌꯥꯏꯅ ꯑꯩꯅ ꯗꯥꯎꯒꯤ ꯒꯥꯔꯤ ꯊꯥꯎꯗ ꯍꯥꯜꯂꯅꯤ ꯑꯗꯨꯒ ꯊꯥꯎꯁꯨ ꯌꯥꯝ ꯆꯥꯏꯌꯦꯕ ꯃꯔꯝꯗꯤ ꯀꯩꯅꯣ ꯇꯧꯕꯒꯤ ꯁꯨꯝ ꯉꯪꯉꯒ ꯄꯨꯕꯒꯤ
ꯒ꯭ꯌꯥꯔꯗꯣ ꯒ꯭ꯌꯥꯔ ꯑꯄꯤꯛꯄꯗ ꯊꯧꯔꯗꯤ ꯒꯥꯔꯤ ꯊꯥꯎ
ꯍꯣ ꯍꯣꯏ ꯍꯣ ꯍꯣꯏ ꯑꯩꯈꯣꯏꯅ ꯒ꯭ꯌꯥꯔꯗꯣ ꯇꯛ ꯇꯛ ꯇꯧ ꯄꯥꯟꯈꯠꯄ ꯉꯝꯗꯕꯅꯤꯅ ꯋꯥꯟꯗ ꯁꯨꯝ ꯉꯪ ꯇꯨꯗ ꯇꯨꯕꯧ ꯈꯛꯇꯅꯦ ꯑꯩꯈꯣꯏꯅ ꯄꯥꯏꯔꯒ ꯊꯧꯔꯤꯁꯦ ꯑꯩꯅꯀꯣ ꯋꯥꯟ ꯇꯨ ꯋꯥꯟ ꯇꯨ ꯋꯥꯟ ꯗꯨ ꯁꯨꯝ ꯁꯥꯟꯅꯔꯦ ꯇꯝꯃꯤꯕꯅꯤꯅ
ꯑꯩꯖꯨꯅꯦ ꯑꯩꯖꯨꯅꯦ ꯑꯗꯨꯅ ꯇꯨ ꯊ꯭ꯔꯤꯗ ꯁꯥꯟꯅꯕ ꯑꯩꯁꯨ
ꯂꯤꯇꯔꯗꯨ ꯑꯥ ꯌꯧ ꯍꯥꯏꯖꯟꯈꯤ ꯍꯥꯏꯕ ꯈꯔ ꯌꯥꯡꯅ ꯆꯠꯀꯗꯕꯗꯣ ꯆꯠꯍꯟꯗ꯭ꯔꯕꯅꯤꯅꯀꯣ
ꯅꯍꯥꯟ ꯂꯨꯄꯥ ꯆꯧꯉꯥꯒꯤꯗꯤ ꯍꯥꯞꯈꯤꯅ
ꯀꯩꯕ ꯀꯩ ꯍꯥꯏꯅꯣ ꯍꯜꯂꯣ ꯇꯥꯕ꯭ꯔꯣ ꯇꯥꯕ꯭ꯔꯣ
ꯇꯥꯏꯌꯦ ꯇꯥꯏꯌꯦ
ꯑꯣ ꯄꯠ ꯄꯠ ꯇꯠꯂꯦ ꯑꯗꯨꯒꯤꯅꯤ
ꯎꯝ ꯒꯥꯔꯤꯗꯣ ꯑ ꯆꯧꯕꯗ ꯇꯝꯗꯣꯏꯔꯣ ꯃꯆꯥꯗꯨꯗ ꯇꯝꯗꯣꯏꯔ ꯍꯥꯏꯕ
ꯍꯦ ꯑꯆꯧꯕꯗꯨ ꯇꯝꯃꯣꯏ ꯑꯆꯧꯕꯗꯨꯗꯤ ꯐꯔꯛ ꯇꯥꯅꯤ ꯄꯨꯕ ꯌꯥꯒꯤꯔꯣꯏ ꯃꯆꯥꯗꯨꯗ ꯍꯩꯒꯦ ꯇꯧꯕꯅꯤ
ꯎꯝ ꯑꯆꯧꯕꯗꯨꯗꯤ ꯃꯥꯏ ꯂꯩꯊꯣꯛ ꯂꯩꯁꯤꯜꯗꯨꯗ ꯑꯃꯨꯛ ꯍꯦꯟꯅ ꯕꯦꯔꯥ ꯀꯥꯗꯣꯏꯅꯦ
ꯑꯩꯈꯣꯏ ꯃꯆꯥꯗꯣ ꯀꯩꯅꯣ ꯇꯧꯋꯦꯕ ꯑꯩꯅ ꯌꯥꯝ ꯅꯨꯡꯉꯥꯏꯇ꯭ꯔꯤꯁꯦ ꯃꯣꯏꯒꯤ ꯀꯩꯅꯣ ꯍꯥꯏꯒꯗ꯭ꯔꯥ ꯑꯝ ꯔꯦꯁ ꯍꯥꯏꯕ꯭ꯔ ꯀꯩꯅꯣ ꯈꯪꯗꯦꯕ ꯑ ꯌꯥꯝ ꯅꯦꯝꯃꯦ ꯍꯥꯏꯌꯦꯕ ꯍꯥꯏꯕꯗꯤ ꯈꯤꯇꯪ ꯀꯩꯅꯣꯒ ꯀ꯭ꯂꯁ ꯀ ꯀꯩꯅꯣꯒ ꯅꯦꯠꯄꯗ ꯑ ꯁꯠ ꯂꯥꯎꯅ ꯆꯦꯟꯕ ꯑꯣꯏꯗꯦꯕ ꯕꯛ ꯕꯛ ꯃꯨꯠꯂꯦꯕ ꯑꯗꯨ ꯅꯦꯝꯕꯩꯅꯦ ꯍꯥꯏꯌꯦꯕꯀꯣ ꯑꯩꯅ ꯊꯥꯏꯅ ꯇꯨ ꯊꯥꯎꯖꯟ ꯅꯥꯏꯟꯇꯤꯟꯗ ꯑꯩ ꯐ꯭ꯔꯦꯟ ꯑꯃꯒꯤ ꯑ ꯑꯦ ꯁ꯭ꯇꯥꯥꯔ ꯑꯃ ꯑꯩꯅ ꯊꯧ ꯔꯦꯕ ꯑ ꯑꯗꯨ ꯊꯧꯀꯥꯟꯗ ꯃꯥꯒꯤꯗꯨ ꯑꯩꯅ ꯗꯛꯂꯥꯎ ꯅꯦꯠꯄ ꯀꯥꯟꯗ ꯖꯔ ꯆꯦꯟꯕꯅꯤꯅꯅꯦ ꯍꯥꯏꯗꯤ ꯀ꯭ꯂꯁ ꯊꯥꯗꯣꯛꯑꯒ ꯒ꯭ꯌꯥꯔ ꯅꯦꯠꯄꯗ ꯊꯧꯕ ꯉꯝ ꯊꯧꯕ ꯖꯠ ꯂꯥꯎ ꯑꯗꯨꯝ ꯊꯧꯋꯦꯕ ꯈꯣꯏꯒꯤꯁꯤꯅꯅꯦ ꯀ꯭ꯂꯁ ꯀ ꯒ꯭ꯌꯥꯔ ꯒ ꯑꯅꯤ ꯁꯤꯟꯅꯔꯝꯗꯥꯏꯁꯦ ꯀ꯭ꯂꯁ ꯈꯤꯇꯪ ꯊꯥꯗꯣꯔꯛꯄ ꯒ꯭ꯌꯥꯔ ꯈꯤꯇꯪ ꯑꯣꯝꯖꯜꯂ ꯅꯦꯠꯄꯩ ꯃ ꯇꯥꯏꯃꯤꯡꯁꯤꯗ ꯘꯛ ꯍꯥꯏꯔꯒ ꯍꯦꯛꯇ ꯂꯦꯞꯄ ꯑꯗꯨꯗꯣ ꯇꯧꯋꯦꯕ ꯑꯗꯩꯗꯨꯗ ꯑꯩꯅ ꯐ꯭ꯔꯦꯟꯗꯨꯗ ꯍꯪꯕꯀꯥꯟꯗꯗꯤ ꯃꯣꯏꯗꯨ ꯅꯦꯝꯕꯒꯤꯅꯤ ꯈꯔ ꯋꯥꯡꯈꯠꯍꯜꯂꯣ
ꯂꯣꯅ ꯅ ꯍꯥꯏꯕ ꯀꯩꯅꯣꯝ ꯍꯥꯏꯔꯛꯑꯦꯕꯀꯣ
ꯑꯗꯣ ꯑꯩꯈꯣꯏ ꯕꯥꯅ ꯀꯩꯗꯧꯗꯣꯏꯅꯣ ꯋꯥꯡꯈꯠꯍꯜꯂꯒ ꯅꯣꯏꯅ ꯍꯩꯇꯕꯩꯅꯦꯅ ꯍꯦꯛꯇ ꯍꯥꯏꯕ
ꯍꯥꯏꯕ ꯈꯪꯗꯦ ꯑꯩꯈꯣꯏꯁꯨ ꯋꯥꯡꯕ꯭ꯔꯥ ꯅꯦꯝꯕ꯭ꯔꯥ ꯑꯗꯣ ꯑꯩ ꯑꯗ ꯑꯗꯨꯝ ꯊꯧ ꯊꯧꯋꯤ ꯈꯪꯗꯦ
ꯃꯨꯠꯄ ꯇꯧꯗꯕ꯭ꯔꯥ ꯊꯧꯒꯠꯂꯝꯗꯥꯏꯗ ꯁ꯭ꯇꯥꯔꯠ ꯇꯧꯔꯕ ꯃꯇꯨꯡ
ꯑꯗꯨꯗꯤ ꯑꯩꯈꯣꯏꯅ ꯍꯩ ꯅꯠꯇꯦ ꯑꯗꯨꯗꯤ ꯍꯩꯕ ꯍꯩꯇꯕꯩ ꯃꯈꯥ ꯄꯣꯜꯂꯦ ꯑꯗꯨꯗꯤ ꯑꯗꯨ ꯋꯥꯡꯕ ꯋꯥꯡꯗꯕꯗꯨꯗꯤ ꯑꯔꯥꯏꯕꯅꯤ ꯍꯩꯕ ꯍꯩꯇꯕꯩ ꯃꯈꯥ ꯄꯣꯜꯂꯦ ꯑꯩꯈꯣꯏꯅ ꯁꯥꯟꯅꯕ ꯉꯝꯕꯩ ꯉꯝꯗꯕꯩ ꯃꯈꯥ ꯄꯣꯜꯂꯦ
ꯃ ꯑꯩꯈꯣꯏ ꯒꯥꯔꯤꯁꯤꯗ
ꯑꯗꯨꯗꯣ ꯅꯪ ꯇꯥꯟ ꯆꯥꯕꯗꯨ ꯅꯪ ꯉꯝꯒꯗꯕꯅꯦꯕ ꯑꯗꯨꯗꯤ ꯑꯗꯨꯗꯤ ꯑꯗꯨꯗ ꯅꯦꯝꯕ ꯋꯥꯡꯕꯗ ꯈꯜꯂꯨꯅꯣꯕ ꯅꯪꯅ ꯇꯥꯟ ꯆꯥꯕ ꯆꯥꯗꯕ ꯗ ꯗꯨ ꯉꯝꯅꯕ ꯍꯣꯠꯅꯗꯝꯅꯦꯕ ꯍꯥꯏꯗꯤ ꯑꯩꯁꯨ ꯕꯥꯏꯛ ꯊꯧꯕ ꯇꯝꯕ ꯑꯍꯥꯟꯕꯗ ꯚꯛ ꯚꯛ ꯑꯗꯨꯃꯥꯏꯅ ꯇꯧꯗꯣꯏꯅꯦꯕ ꯑꯗꯣ ꯁꯥꯟꯅꯒꯗꯣꯏꯅꯦꯕ ꯑꯗꯨ ꯁꯥꯟꯅꯕ ꯍꯩꯕꯗꯨꯅꯦ ꯒꯥꯔꯤ ꯊꯧꯕ ꯍꯩꯕ ꯍꯥꯏꯁꯦ
ꯑꯗꯣ ꯀꯣꯟꯅ ꯅꯨꯃꯤꯠꯇꯨꯗ ꯑꯗꯨꯝ ꯍꯟꯖꯟ ꯍꯟꯖꯟ ꯇ꯭ꯔꯥꯏ ꯇꯧꯔꯀꯥꯟꯗꯗꯤ ꯍꯩꯔꯛꯑꯦꯕ ꯍꯩꯕꯕꯨꯗꯤ ꯍꯨꯖꯤꯛꯁꯦ ꯑꯩ ꯍꯨꯖꯤꯛ ꯇꯥꯞꯂꯧ ꯄꯥꯏꯌꯣꯕ ꯇꯧꯔꯅꯤꯕ ꯑꯗꯨꯏ ꯄꯣꯠꯇꯣ ꯀꯨꯏꯅ ꯊꯥꯗꯣꯛꯄꯒꯤ ꯑꯃꯨꯛ ꯑ ꯅꯨꯃꯤꯠꯇꯨꯗ ꯇ꯭ꯔꯥꯏ ꯇ꯭ꯔꯥꯏ ꯇ꯭ꯔꯥꯏ ꯇꯧꯔꯀꯥꯟꯗ ꯍꯩꯔꯛꯑꯦꯕ ꯍꯩ ꯆꯤꯝꯐꯥ ꯑꯃ ꯄꯨꯔꯛꯑꯦꯕ ꯑꯦ ꯁꯤꯕꯣꯛ ꯅꯦꯠꯁꯜꯂꯒ ꯁꯤꯕꯣꯛ ꯊꯥꯗꯣꯛꯄ ꯀꯥꯟꯗ ꯆꯠꯂꯤ ꯍꯥꯏꯕꯗꯣ ꯑꯩꯅ ꯈꯪꯕ ꯍꯧꯔꯛꯑꯦꯕ ꯑꯗꯨꯅ ꯇꯥꯛꯄꯗꯤ
ꯑꯗꯣ ꯉꯥꯏꯈꯣ ꯑꯩ ꯑꯝꯇꯪ ꯊꯝꯒꯦ ꯑꯗꯨꯒ ꯑꯃꯨꯛ ꯇꯧꯔꯛꯀꯦ
ꯍꯣ ꯍꯣ ꯍꯣꯏ